ꯍꯜꯂꯣ
ꯇꯥꯕꯔꯣ
ꯇꯥꯏ ꯍꯣꯏ ꯉꯥꯏꯌꯨꯀꯣ ꯑꯩ ꯕꯣꯂꯨꯝ ꯑꯃꯇ ꯁꯦꯝꯒꯦ ꯑꯣ ꯌꯥꯔꯦ ꯌꯥꯔꯦ ꯇꯥꯏꯀꯣ ꯐꯖꯅ ꯑꯩ ꯕꯣꯏꯁ ꯐꯖꯅ ꯇꯥꯏꯀꯣ
ꯇꯥꯏꯌꯦ
ꯑꯣ ꯆꯥꯛ ꯆꯥꯔꯕꯣ
ꯆꯥꯔꯦ
ꯀꯩ ꯃꯊꯦꯜ ꯆꯥꯔꯦ ꯉꯁꯤꯗꯤ
ꯈꯥꯃꯦꯟ ꯑꯁꯤꯟꯕꯒ ꯑꯂꯨꯒ ꯊꯣꯡꯏ
ꯑꯣ ꯐꯃꯨꯡꯗ ꯂꯩꯕ꯭ꯔꯥ
ꯂꯩꯌꯦ
ꯑꯩꯉꯣꯟꯗꯗꯤ ꯍꯪꯉꯔꯣꯏꯗ꯭ꯔꯣ
ꯀꯔꯤ ꯃꯊꯦꯜ ꯆꯥꯒꯦ
ꯆꯥꯛ ꯆꯥꯗ꯭ꯔꯤꯌꯦ
ꯌꯥꯝ ꯊꯦꯡꯏꯅ ꯂꯣꯏꯗ꯭ꯔꯤꯕꯣ
ꯅꯪꯗꯤ ꯆꯥꯛ ꯆꯥꯔꯕꯣ ꯍꯪꯗꯦ ꯑꯗꯨꯗꯤ ꯆꯥꯗ꯭ꯔꯦ ꯍꯥꯏꯇꯥꯕ
ꯋꯥꯊꯤ ꯇꯧꯗꯔꯥ ꯆꯥꯛ ꯆꯥꯔꯕꯣ
ꯆꯂ‌ꯦ
ꯀꯩ ꯃꯊꯦꯜ ꯆꯥꯔ
ꯁꯧꯒ꯭ꯔꯤꯒ ꯑꯂꯨꯒ ꯀꯩꯅꯣꯒ
ꯀꯩꯩꯅꯣꯗꯣ ꯀꯔꯤ ꯍꯥꯏ ꯀꯅꯤ ꯀꯔꯤ ꯍꯥꯏꯅꯕ꯭ꯔꯥ ꯀꯥꯎꯒ꯭ꯔꯦꯅꯦ ꯅꯥ ꯀꯥꯔꯣꯠꯇꯣ ꯀꯔꯤ ꯍꯥꯏꯅꯕ꯭ꯔꯥ
ꯀꯥꯔꯣꯠꯇꯤ ꯀꯥꯔꯣꯠ
ꯀꯥꯔꯣꯠ ꯅꯠꯇꯕ ꯑꯃꯥꯁꯨ ꯍꯥꯏꯅꯕꯔꯅ ꯍꯂꯤꯠ ꯎꯝ ꯀꯔꯤ ꯌꯥꯝꯕ꯭ꯔ ꯑꯃꯥ ꯍꯥꯏꯕꯅꯦ ꯀꯥꯎꯒ꯭ꯔꯦ
ꯑꯗꯨꯒ ꯇꯧꯔ ꯆꯥꯔꯦ ꯑꯗꯨꯒ ꯄꯥꯐꯔ ꯄꯥꯐꯔ ꯑꯃꯥ ꯇꯥꯎꯔꯦ ꯄꯥꯐꯔ ꯑꯃꯥ ꯇꯥꯎꯋ‌ꯦ ꯃꯁꯛ ꯑꯥ ꯁꯧꯒꯔꯤ ꯅꯦ ꯑꯜꯂꯨꯅꯦ ꯑꯗꯨꯒ ꯀꯥꯔꯣꯠꯀ ꯄꯨꯜꯂ ꯊꯣꯡꯉꯤꯕ ꯇꯪ ꯈꯥꯇꯛ ꯇꯧꯔꯥ ꯆꯥꯔꯦ
ꯅꯪ ꯑꯈꯥꯕ ꯍꯩꯅꯕ ꯃꯥꯜꯂꯦꯀꯣ
ꯍꯥꯥ
ꯅꯪꯖ‌ꯦ ꯑꯈꯥꯕ ꯍꯩꯅꯕ ꯃꯥꯜꯂꯦꯕ ꯍꯩꯅꯩ ꯌ‌ꯦ ꯍꯥꯏꯕ
ꯈꯔꯥ ꯈꯔꯥꯗꯤ ꯍꯩꯅꯩ ꯍꯣꯏ ꯑꯗꯣ ꯌꯥꯝ ꯈꯥꯔꯗꯤ ꯍꯩꯅꯗꯦꯍꯦ
ꯑꯩꯗꯤ ꯑꯈꯥꯕꯖ‌ꯦ ꯌꯥꯝ ꯍꯩꯅꯗꯦ
ꯉꯥ ꯑꯗꯨꯗꯤ ꯉꯥ ꯑꯗꯨꯏ ꯉꯥꯒꯤ ꯃꯅꯨꯡꯁꯥ ꯃꯅꯨꯡ ꯃꯅꯨꯡ ꯑꯇꯥꯎꯕꯗꯣ ꯆꯥꯔꯝ ꯃꯔꯣꯏ ꯅꯪ
ꯉꯥꯔꯤꯡ ꯈꯥ ꯔꯣ ꯉꯥꯔꯤꯡꯈꯥ ꯑꯂꯨꯒ ꯉꯧꯕꯗꯤ ꯆꯥꯏꯌꯦ
ꯈꯥꯕꯗꯨꯕ‌ꯣ
ꯈꯥꯗꯕꯅꯦꯍꯦ ꯑꯗꯨ ꯉꯥ ꯑꯗꯨꯒꯤ ꯑꯈꯥꯕꯗꯨ ꯃꯥ ꯃꯁꯤꯡꯒꯥꯥ ꯗꯨꯗꯤ ꯉꯥ ꯁꯦꯝꯕꯗ ꯍꯨꯟꯗꯣꯛ ꯒꯤꯗꯣꯏꯅꯦ
ꯅꯪ ꯀꯩꯅꯣ ꯍꯩꯇ꯭ꯔꯦ ꯑꯃꯥ ꯑꯈꯥꯕꯩ ꯑꯃꯥ ꯂꯩꯕꯅꯦ ꯉꯥ ꯑꯇꯥꯎꯕꯗ ꯉꯥ ꯃꯥ ꯀꯣꯛꯅꯦ ꯇꯧꯔꯒ ꯑꯥꯝ ꯑꯂꯨꯅꯦ ꯇꯧꯔꯒ ꯑꯥ ꯑꯗꯨ ꯑꯗꯨ ꯑꯥ ꯍꯩ ꯈꯥꯕꯖꯨ ꯂꯩꯕꯅꯦ ꯌꯥꯏ ꯌꯥꯝ ꯈꯥꯕ ꯌꯥꯝ ꯂꯩꯕꯅꯦ ꯃꯥꯏ ꯍꯩꯕꯥ ꯀꯩꯅꯣ ꯂꯨꯞ ꯐꯖꯟ ꯂꯧꯊꯣꯛ ꯀꯤꯗꯣ ꯑꯗꯨ ꯆꯥꯕ ꯉꯝꯕ꯭ꯔꯥ ꯍꯥꯏꯕ ꯑꯣ
ꯃꯅꯨꯡꯒꯤ ꯃꯁꯤꯡꯒꯥꯗꯣ ꯒ꯭ꯔꯤꯟ ꯀꯂꯔ ꯆꯪꯂꯛ ꯑꯞ ꯗꯥꯛ ꯒꯔꯤꯟꯗ ꯑꯃꯥ ꯌꯥꯎꯅꯦꯕ ꯈꯪꯕꯔꯥ ꯉꯥ ꯃꯅꯨꯡꯗ ꯑꯗꯨꯗ‌ꯣ ꯀꯥꯏ ꯒ꯭ꯔꯗꯤ ꯑꯗꯨꯝ ꯈꯥꯕꯅꯦꯕ ꯑꯗꯨ ꯆꯥꯅꯩ ꯑꯩ ꯍꯩꯅꯗꯦ
ꯑꯗꯨꯗꯤ ꯅꯪ ꯈꯥꯕꯗꯤ ꯑꯁ ꯅꯪ ꯌꯥꯝ ꯅꯣꯡꯃꯥ ꯑ‌ꯣꯛ ꯃꯔꯤꯟ ꯆꯥꯔꯨꯖ‌ꯦ
ꯍꯣꯏ ꯆꯥꯔꯨꯁꯦ
ꯗꯨ ꯑꯇꯤꯡꯕ ꯊꯛ ꯈꯥꯏꯕ
ꯎꯝ
ꯐꯥꯒꯤ ꯇꯧꯕꯅꯤꯗ ꯑꯇꯤꯡꯕ ꯊꯛꯄ ꯁꯔꯨꯛ ꯁꯣꯖꯨ ꯊꯛꯀꯦ
ꯅꯪꯂꯣ ꯍꯥꯏꯖ‌ꯦ
ꯍꯣꯏ
ꯑꯗꯩꯗꯤ ꯈꯨ ꯄꯥꯛꯅ ꯊꯥꯖꯤꯜ ꯂꯑꯅꯤ
ꯇꯤꯡ ꯑꯇꯤꯡ ꯑꯇꯤꯡ ꯕꯗꯨꯗꯤ ꯃꯅꯝ ꯅꯝꯊꯤꯕ ꯑꯗꯨꯏꯅꯦ ꯁꯣꯔ ꯃꯅꯝ ꯅꯝꯊꯤ ꯑꯗꯨꯏ ꯅꯦ
ꯅꯪ ꯀꯃꯥꯏꯅ ꯈꯪꯉꯤ ꯑꯣ ꯅꯪ ꯀꯃꯥꯏ ꯈꯪꯉꯤꯕ ꯀꯩ ꯃꯅꯝꯅꯣꯝꯒ ꯍꯥꯏꯁꯦ
ꯏꯁ ꯂꯣꯏꯔꯦ ꯅꯪ ꯆꯥꯛꯀꯤꯗꯤ ꯊꯛꯑꯝꯈꯤꯔꯣꯏꯗꯣꯏꯅꯦ ꯆꯦꯡꯒꯤꯗꯣ
ꯊꯛꯇꯦꯗ ꯑꯝꯇ ꯊꯛꯇ꯭ꯔꯤ ꯑꯩꯗꯤ ꯑꯇꯤꯡꯕ
ꯊꯈꯤꯕꯅꯤ ꯑꯗꯣ ꯍꯩ ꯃꯍꯤꯒꯤꯗꯤ ꯈꯤꯇꯪꯕꯨ ꯐꯔꯤꯕꯅꯤ ꯍꯩ ꯃꯍꯤꯗꯤ ꯊꯨꯝꯃꯒꯩꯅ
ꯑꯗꯣ ꯑꯄꯨꯝ ꯑꯄꯨꯝꯕ ꯄꯣꯠꯅꯤꯗꯨꯅ
ꯄꯨꯝꯅꯝꯗꯤ ꯅꯝꯕꯅꯦ ꯑꯗꯨꯏ ꯑꯗꯨꯏ ꯅꯝꯊꯤꯕꯅꯦ ꯑꯗꯣ ꯁꯣꯖꯨꯅ ꯑꯃꯨꯛ ꯐ ꯎꯝ ꯁꯨꯖꯨꯒꯅꯨ ꯈꯔ ꯐꯩꯕ
ꯂꯪꯇ꯭ꯔꯤꯛ ꯂꯪꯉꯦ ꯃꯥꯗꯤ
ꯁꯨꯖꯨꯗꯣ ꯐ꯭ꯂꯦꯕꯔꯒꯤꯗꯣ ꯅꯍꯥꯟ ꯑꯈꯣꯏ ꯏꯕꯥꯅꯤ ꯀꯩꯅꯣ ꯇꯧꯕꯗꯣ ꯇꯦꯁꯇꯤ ꯇꯦꯁꯇ ꯇꯧꯕꯗꯣ ꯑꯗꯨꯗꯣ ꯀꯩꯅꯣ ꯅꯠꯇꯦꯕ ꯐ꯭ꯂꯦꯕꯔꯒꯤ ꯅꯠꯇꯦꯕ ꯑꯗꯨꯏꯅꯦꯕ ꯅꯪ ꯉꯥꯎꯔꯤꯗꯣ
ꯑꯩ ꯇꯧꯅꯤꯡꯗ꯭ꯔꯦ
ꯇꯧꯒꯅꯨ ꯍꯣꯏ ꯑꯗꯣ ꯏꯆꯝ ꯆꯝꯕꯅꯦꯕ ꯈꯪꯕ꯭ꯔꯥ ꯑꯦ ꯏꯆꯝ ꯆꯝꯃꯌꯦ ꯀꯩꯅꯣꯅꯦꯕ ꯆꯥꯛꯀꯤ ꯑꯣꯏꯕꯩꯅꯦꯕ ꯈꯪꯕ꯭ꯔ ꯑꯗꯨꯗꯣ ꯆꯥꯛꯀꯤ ꯑꯣꯏꯕꯩ ꯉꯥꯎꯕꯅꯦꯕ ꯑꯗꯣ ꯀꯩꯅꯣ ꯑꯇꯣꯞꯄ ꯐ꯭ꯂꯦꯕꯔꯒꯤ ꯑꯣꯏꯔꯗꯤ ꯊꯨꯝꯕꯒꯩꯅ ꯇꯧꯗꯕ
ꯑꯗꯨ ꯑꯗꯨ ꯅꯨꯃꯤꯠꯇꯨ ꯌꯥꯝ ꯊꯛꯈ꯭ꯔꯦꯗꯣꯏꯅꯤ ꯅꯪ
ꯑ
ꯃꯣꯏꯅ ꯄꯤꯔꯛꯏꯕ ꯒ꯭ꯂꯥꯁ ꯑꯆꯧꯕꯗꯣ ꯑꯃ ꯊꯛꯈ꯭ꯔꯦ ꯑꯩꯁꯨ ꯀꯣꯛꯇꯣ ꯀꯩꯝ ꯈꯪꯉꯨꯗ꯭ꯔꯦꯕ ꯈꯜꯂꯨꯗ꯭ꯔꯦꯕ ꯑꯝꯇ ꯈꯤꯇꯪ ꯈꯤꯇꯪ ꯅꯪꯒꯤ ꯄꯤꯒꯗꯕꯗꯣ
ꯀ
ꯃꯈꯨꯝ ꯑꯃꯒꯨꯝꯕ
ꯇꯅꯤꯡꯗꯦꯍꯦ
ꯃꯅꯝ ꯇꯥꯕꯗ ꯑꯣꯅꯤꯡꯉꯦ
ꯑꯦ ꯃꯅꯝ ꯅꯝꯊꯤꯗꯅꯕ ꯀꯣꯀꯥ ꯀꯣꯂꯥꯗ ꯌꯥꯆꯠꯂ ꯂꯣꯏꯔꯦ ꯀꯣꯀꯥ ꯀꯣꯂꯥ ꯅꯠꯇꯔ
ꯅꯪ ꯌꯥꯝꯅ ꯈꯪꯕ꯭ꯔꯣ ꯑꯗꯨ ꯃꯇꯥꯡꯗ ꯑꯗꯨ ꯅꯪ ꯀꯩꯒꯤ ꯊꯛꯏꯅꯣ ꯊꯛꯀꯅꯨ
ꯅꯨꯡꯉꯥꯏꯅꯕ ꯊꯛꯏꯕ ꯇꯨꯝꯕ ꯅꯨꯡꯉꯥꯏꯅꯕ
ꯍꯣ ꯑꯗꯨ ꯅꯠꯇꯩ ꯇꯨꯝꯕ ꯅꯨꯡꯉꯥꯏꯇ꯭ꯔꯕꯣ ꯍꯥꯏ
ꯍꯣꯏ ꯍꯣꯏ ꯍꯣꯏ ꯅꯪꯅ ꯅꯪꯅ ꯀꯩꯅꯣ ꯌꯥꯝ ꯇꯧꯍꯜꯂꯦ ꯑꯩꯉꯣꯟꯗ ꯑꯗꯨꯏꯅꯦ ꯅꯪ ꯑꯩꯉꯣꯟꯗ ꯇꯦꯟꯁꯟ ꯌꯥꯝ ꯀꯍꯜꯂꯦ ꯑ ꯀꯩ ꯍꯥꯏꯕ
ꯑꯩꯅ ꯅꯪꯉꯣꯟꯗ ꯀꯩꯗꯧꯕꯤꯔꯒꯦ ꯍꯥꯏꯕ
ꯇꯦꯟꯁꯟ ꯌꯥꯝ ꯀꯥꯍꯜꯂꯦꯕ ꯌꯥꯗꯦꯕ
ꯀꯍꯟꯗꯦ ꯑꯩꯗꯤ ꯀꯝꯇ ꯀꯍꯟꯗꯦ ꯑꯗꯣ ꯅꯪ ꯈꯛꯇꯪ ꯅꯠꯇꯤꯌꯦ ꯃꯤ ꯑꯌꯥꯝꯕ ꯂꯣꯏ ꯇꯧꯔꯝꯒꯅꯤ ꯑꯗꯨꯃꯥꯏꯅ
ꯂꯣꯏ ꯇꯧꯅꯔꯦ ꯅꯨꯄꯤꯈꯩ ꯅꯣꯏꯅ ꯃꯤꯝ ꯁꯦꯌꯔ ꯇꯧꯅ ꯑꯦ ꯐꯦꯁꯕꯨꯛ ꯆꯪ ꯌꯥꯗ꯭ꯔꯦ ꯁꯦꯌꯔ ꯇꯧꯔꯛꯏ ꯁꯤꯡꯗꯣ ꯀꯦꯞꯁꯟ ꯌꯦꯡꯉ ꯀꯦꯞꯁꯟ ꯌꯦꯡꯉꯨꯔꯒ ꯑꯩ ꯅꯨꯄꯥꯁꯨ ꯇꯧꯔꯝꯒꯕ ꯑꯗꯥ ꯇꯧꯔꯝꯒꯕꯗꯥ
ꯅꯨꯄꯤꯒꯤ ꯋꯥꯈꯜꯗ ꯑꯗꯨ ꯂꯣꯏ ꯐꯥꯎꯋꯦꯕ
ꯑꯗꯣ ꯑꯩ ꯅꯨꯄꯥꯗꯤ ꯀꯔꯤ ꯈꯜꯂꯝꯒꯅꯤ ꯅꯨꯄꯥ ꯑꯩꯒꯤ ꯑꯩꯒꯤ ꯈꯣꯟꯖꯦꯜꯁꯦ ꯐꯖ ꯐꯖꯅ ꯇꯥꯏꯀꯣ ꯑꯩꯒꯤ ꯈꯣꯟꯖꯦꯜꯁꯦ
ꯇꯥꯏꯌꯦ ꯇꯥꯏꯌꯦ ꯀꯦꯝ ꯇꯧꯗꯦ
ꯎꯝ ꯑꯣ ꯑꯗꯣ ꯑꯩꯅ ꯍꯥꯏꯅꯤꯡꯕꯗꯤꯅꯦ ꯁꯤ ꯑꯁꯨꯃꯥꯏꯟ ꯇꯧꯕꯅꯦ
ꯎꯝ
ꯅꯨꯄꯥ ꯅꯨꯄꯥꯅ ꯀꯩꯅꯣ ꯇꯧꯕꯗꯤ ꯀꯩꯝ ꯈꯟꯗꯦꯕ ꯀꯣ ꯑꯦ ꯑꯥ ꯅꯨꯄꯤ ꯅꯨꯞ ꯅꯨꯞ ꯅꯨꯄꯥꯅ ꯇꯧꯕꯗꯤ ꯅꯣꯏ ꯂꯣꯏ ꯍꯥꯏꯅꯩꯌꯦꯕ ꯅꯨꯄꯤꯅ ꯇꯧꯕꯗꯤ ꯀꯔꯤꯝꯇ ꯍꯥꯏꯅꯗꯦꯕ ꯅꯣꯏꯁꯦ
ꯅꯨꯄꯤꯅ ꯀꯩꯗꯧꯔꯒꯦ ꯃꯥꯏ ꯅꯨꯄꯥ ꯂꯩ ꯂꯩꯅ ꯅꯨꯄꯥ ꯑꯇꯣꯞꯄꯗ ꯆꯦꯟꯈꯤꯕ ꯊꯤ ꯊꯤ ꯉꯥꯡꯉꯤꯗꯨꯗꯤ ꯑꯗꯨꯒ ꯃꯣꯏꯗꯤ ꯑꯃꯔꯣꯝꯗ ꯄꯣꯄꯨꯂꯔ ꯑꯣꯏꯔ ꯂꯩ ꯄꯣꯄꯨꯂꯔ ꯍꯥꯏꯔꯗꯤ ꯐꯦꯃꯁ ꯍꯥꯏꯗꯣꯔꯣ ꯄꯣꯄꯨꯂꯔ ꯍꯥꯏꯗꯣꯔꯥ ꯈꯪꯗꯦ ꯃꯌꯥꯝꯅ ꯃꯁꯛ ꯈꯪꯅꯔ ꯂꯩꯕ ꯃꯤꯅꯤ
ꯃꯁꯛ ꯈꯪꯅ ꯃꯁꯛ ꯁꯛ ꯈꯪꯅꯕ ꯈꯣꯠꯅꯕꯗ ꯇꯣꯛꯑꯣꯗ ꯑꯩ ꯋꯥꯔꯤ ꯑꯃ ꯍꯧꯖꯤꯛ ꯅꯤꯡꯁꯤꯡꯉꯦ ꯅꯉꯣꯟꯗ ꯉꯔꯥꯡ ꯑꯩꯅ ꯍꯥꯏꯕ ꯋꯥꯔꯤ ꯂꯤꯕ ꯅꯨꯄꯤꯗꯣ ꯍꯩꯁꯇꯣ
ꯑꯥ
ꯍꯩꯁꯇꯣ ꯍꯩꯆ ꯑꯦꯝꯗꯣ ꯃꯥꯏ ꯃꯆꯦꯔꯣ ꯑꯁꯤ ꯅꯨꯄꯤ ꯑꯅꯤ ꯊꯤꯕ ꯅꯨꯄꯥꯗꯣ ꯑꯗꯨꯒꯤ ꯑꯇꯣꯝꯕꯤꯒꯤ ꯃꯆꯦꯔꯥ
ꯈꯪꯗꯦꯌꯦ
ꯃꯕꯥꯅꯤ ꯀꯩꯅꯣ ꯇꯤꯟꯅꯕ꯭ꯔꯥ ꯅꯠꯇ꯭ꯔꯒ ꯃꯆꯦ ꯃꯆꯜꯂ ꯀꯩꯅꯣꯝꯗꯤ ꯑꯣꯏꯀꯣ ꯑꯇꯣꯝꯕꯤꯗꯨꯒꯤ
ꯑꯣ ꯈꯪꯗꯦꯅꯦ
ꯚꯤꯗꯤꯑꯣ ꯊꯥꯒꯠꯂꯛꯑꯦꯕ
ꯑꯣ ꯍꯣ
ꯏꯆꯦꯗꯤ ꯐꯤ ꯏꯟꯗ꯭ꯔꯦ ꯀꯣꯠ ꯃꯆꯦ ꯁꯥꯕ꯭ꯔꯥ ꯃꯆꯦꯒꯨꯝꯕ ꯑꯣꯏ ꯃꯥꯜꯂꯦ
ꯊꯦꯡꯅꯗꯦ
ꯌꯨꯇꯨꯨꯞꯇ ꯊꯦꯡꯅꯕꯅꯦ
ꯎꯝ
ꯑꯗꯨꯏ ꯅ ꯃꯥꯏ ꯅꯨꯄꯥꯗꯨ ꯕꯦꯔꯥꯅꯦ ꯍꯥꯏꯕ
ꯁꯦꯜꯄꯨ ꯄꯥꯢꯔꯗꯤ ꯁꯤꯅꯤꯅꯦꯀꯣ ꯅꯠꯇ꯭ꯔꯥ
ꯃꯥꯅꯤ ꯑꯗꯨꯅꯀꯣ ꯁꯦꯜꯖꯦ ꯁꯤꯖꯤꯟꯅꯅꯕ ꯀꯣꯅꯔꯕ ꯑꯩꯒꯤ ꯄꯨꯟꯁꯤꯗ ꯍꯥꯏ ꯑꯩ ꯄꯨꯟꯁꯤꯗ ꯅꯠꯇ꯭ꯔꯒ ꯑꯩ ꯏꯁꯥꯒꯤ ꯅꯠ ꯇ꯭ꯔꯥ ꯑꯩ ꯏꯃꯨꯡ ꯃꯅꯨꯡꯒꯤ ꯁꯤꯖꯤꯟꯅꯅꯕ ꯈꯛ ꯀꯣꯟꯅꯕ ꯍꯥꯏꯗꯤ ꯌꯥꯝꯅꯁꯨ ꯋꯥꯗꯕ ꯌꯥꯝꯅꯁꯨ ꯆꯤꯗꯕ ꯄꯩꯁꯥꯖꯦ ꯀꯣ ꯑꯗꯨꯃꯥꯏꯅ ꯑꯣꯏꯅ ꯄꯥꯝꯃꯦ ꯑꯩꯗꯤ ꯁꯦꯜ ꯃ꯭ꯌꯥꯝ ꯄꯥꯏꯕꯗꯨꯁꯨ ꯄꯥꯝꯗꯦ ꯍꯥꯏꯕꯗꯤ ꯑꯗꯨꯝ ꯍꯤꯡꯕꯗ ꯀꯣꯟꯅꯕꯗꯣ
ꯑꯥ ꯑꯗꯣ ꯌꯥꯝ ꯄꯥꯏꯔꯗꯤꯅꯦ ꯀꯩꯅꯣ ꯑꯃꯨꯛ ꯀꯩꯅꯣ ꯇꯧꯒꯅꯤ ꯍꯤꯡꯐꯝ ꯈꯪꯉꯣꯏ
ꯍꯤꯡ ꯕꯝ ꯈꯪꯉꯣꯏ ꯑꯗꯣ ꯑꯗꯨꯅꯦ ꯑꯩꯅ ꯍꯥꯏꯖꯦ ꯆꯥꯡ ꯑꯃꯗ ꯍꯥꯏꯁꯤ ꯏꯁꯥꯒꯤ ꯀꯣꯟꯅꯅꯕ
ꯝ ꯍꯥꯏꯔ ꯈꯪꯉꯣꯏ ꯍꯥꯏꯕꯗꯤ ꯗꯤꯃꯥꯟ ꯂꯦꯇꯔ ꯃꯌꯥꯝꯁꯤꯅ ꯃꯔꯣꯜ ꯑꯃ ꯂꯥꯛꯇꯣꯏꯅꯦꯕ ꯈꯪꯕ꯭ꯔꯥ꯫
ꯑꯗꯨꯗꯨꯅ ꯑꯩꯁꯤ ꯃꯨꯛ ꯇꯧ ꯇꯧꯋꯦꯕ꯫
ꯍꯧꯖꯤꯛꯀꯟꯁꯤꯕꯨ ꯀꯃꯥꯏ ꯀꯃꯥꯏ ꯂꯦꯜꯂꯤꯒꯦ꯫
ꯍꯧꯖꯤꯛꯀꯥꯟꯗꯤ ꯅꯪꯅ ꯍꯦꯟꯅ ꯈꯪꯉꯤꯗꯨꯅꯤ ꯌꯨꯝꯗ ꯑꯗꯨꯝ ꯂꯩꯔꯤ ꯕꯣꯔ ꯁꯅꯕ ꯍꯧꯗ꯭ꯔꯤꯕꯅꯤꯅ꯫
ꯅꯨꯡꯉꯥꯏꯔꯤꯕ꯭ꯔꯣ꯫
ꯅꯨꯡꯉꯥꯏꯔꯤꯌꯦ꯫ ꯅꯨꯡꯁꯤꯕꯤꯅ ꯑꯩꯉꯣꯟꯗ ꯅꯨꯡꯉꯥꯏꯔꯤꯕꯣꯌꯦ ꯑꯉꯛꯄꯅꯤꯍꯦ꯫
ꯈꯪꯉꯤꯅꯤ ꯀꯩꯅꯣ ꯌꯥꯗ꯭ꯔꯕꯣ꯫
ꯅꯍꯥꯟꯉꯩꯗꯤ ꯁꯨꯡꯍꯥꯡ ꯈꯪꯗꯦ ꯉꯁꯤꯈꯇꯅꯦ꯫
ꯍꯣ ꯅꯍꯥꯟꯒꯩ ꯅꯍꯥꯟꯈꯩꯅ ꯑꯗꯨꯝ ꯈꯪꯕ ꯑꯩꯅ ꯉꯁꯤꯅ ꯈꯪꯗꯕ꯫
ꯍꯥꯏꯖꯤꯜꯂꯣ ꯍꯥꯏꯖꯤꯜꯂꯣ ꯑꯃ ꯂꯩꯕꯗ ꯗꯥꯏꯂꯣꯛ ꯑꯃꯗꯣ ꯍꯥꯏꯖꯜ ꯂꯣ ꯍꯥꯏꯖꯜꯂꯣ ꯇꯧꯕꯩꯗꯣ
ꯃꯨꯊꯤ ꯖꯒꯣꯏꯒꯤ ꯑꯣꯖꯥꯔꯗꯤ꯫
ꯐꯠꯖꯥꯔꯦ꯫
ꯆꯥꯕꯅꯤꯅꯅꯦ ꯗꯥꯝꯒꯨꯝꯕ ꯑꯃꯅ ꯆꯠꯂꯒ ꯏꯁꯤꯡꯗ ꯏꯔꯣꯏꯔ ꯑꯗꯨꯝ ꯂꯩꯅꯤꯉꯦ꯫
ꯇꯧꯔꯦ꯫ ꯂꯩꯅꯤꯡꯗ꯭ꯔꯥ꯫
ꯍꯥꯥ꯫
ꯀꯨꯆꯨꯗꯤ ꯐꯖꯅꯤ ꯏꯁꯤꯡꯗ ꯏꯔꯣꯏꯔ ꯂꯩꯅꯤꯡꯉꯦ ꯁꯥꯕꯅꯤꯅ ꯍꯥꯏꯕ꯫
ꯑꯗꯨꯅꯦ ꯏꯁꯤꯡꯗ ꯏꯔꯣꯏꯕꯗꯣ ꯅꯨꯡꯉꯥꯏꯅꯤ ꯍꯣꯏ꯫
ꯑꯦ ꯄꯝꯃꯦ ꯍꯥꯏꯕ꯫ ꯁꯤꯁꯥ ꯎꯠꯂꯤꯕ ꯏꯪꯏꯪꯒ ꯂꯥꯎꯔ ꯃꯐꯝꯒꯁꯦ꯫
ꯂꯩꯇꯦꯅꯦ ꯑꯈꯣꯏ ꯁ꯭ꯋꯥꯏꯗ꯫ ꯏꯁꯤꯡꯒꯗꯤ ꯆꯦꯟꯊꯔꯛꯄ ꯑꯥ ꯂꯣꯛꯇꯒꯤ ꯏꯁꯤꯡꯒ ꯆꯦꯟꯊꯔꯛꯑꯒ꯫
ꯋꯥꯎ꯫
ꯅꯨꯉꯥꯏꯔꯣꯏꯗ꯭ꯔꯣ꯫ ꯅꯨꯉꯥꯏꯅꯤ ꯁꯕꯅꯤꯅ꯫
ꯁꯦꯁ꯫ ꯊꯤ ꯔꯣꯃꯥꯟꯇꯤꯛ ꯑꯣꯏꯈꯠꯂꯛꯄꯤꯅꯦꯃꯤ꯫
ꯏꯁ ꯏꯁꯤꯡꯗ ꯏꯔꯨꯖꯅꯤꯡꯉꯤ ꯍꯥꯏꯕꯁꯤꯕꯨ ꯔꯣꯃꯦꯟ ꯀꯩꯅꯣ ꯏꯔꯥꯡ ꯇꯧꯕ꯭ꯔꯣ?
ꯑꯩꯅ ꯍꯥꯏꯕꯗꯤꯅꯦ꯫
ꯎꯝ꯫
ꯍꯥꯏꯗꯤ ꯏꯁꯩ ꯃꯍꯤꯒ ꯄꯥꯏꯔꯒ ꯀꯩꯅꯣ ꯇꯧꯕꯗꯣ꯫
ꯍꯩ ꯃꯍꯤ ꯍꯥꯏꯔꯣ?
ꯍꯩ ꯃꯍꯤ ꯍꯣꯏ ꯒ꯭ꯂꯥꯁꯇꯒ ꯀꯩꯅꯣ ꯇꯧ꯫
ꯎꯝ ꯎꯝ ꯎꯝ꯫ ꯏꯁꯤꯡꯗꯨꯒ ꯍꯥꯏꯐꯦꯠꯀ ꯇꯤꯡꯉꯒ꯫ ꯑꯗꯣ ꯑꯩꯗꯤ ꯃꯁꯨ ꯀꯩꯅꯣꯗꯒꯤꯗꯤ꯫ ꯗꯥꯡꯒꯨꯝꯕꯅ ꯅꯨꯡꯉꯥꯏ
ꯑꯗꯨꯅ ꯅꯨꯡꯉꯥꯏꯅꯤ ꯑꯗꯨꯅ ꯀꯟꯇꯣꯗꯥꯡꯉꯧꯕꯅ
ꯀꯔꯤꯌꯥ
ꯇꯥꯔꯕꯦ
ꯀꯥꯏꯗ ꯂꯩꯒꯦ ꯇꯥꯏꯌꯦ ꯇꯥꯏ
ꯀꯥꯟꯇꯣꯗꯒ ꯂꯩꯅꯤ ꯍꯥꯏ ꯑꯗꯨ ꯐꯔꯦ
ꯀꯥ ꯍꯪꯉꯣ
ꯇꯥꯕ꯭ꯔꯣ ꯑꯩ ꯀꯩꯅꯣꯝ ꯍꯪꯉꯦꯕ
ꯍꯪꯉꯣꯃꯤ
ꯅꯪꯒꯤ ꯁꯤ ꯏꯟꯇ꯭ꯔꯟꯒꯤꯁꯦ ꯅꯪ ꯏꯟꯇ꯭ꯔꯟꯒꯤꯗꯣ ꯀꯩꯅꯣ ꯇꯧꯕꯅꯦꯕ ꯃ ꯑꯦꯄ꯭ꯔꯤꯜ ꯑꯦꯄ꯭ꯔꯤꯜꯗꯩ ꯍꯧꯕꯗꯣ ꯃꯦ ꯖꯨꯟ ꯖꯨꯂꯥꯏ ꯑꯣꯒꯁ ꯁꯦꯞꯇꯦꯝꯕꯔ ꯑꯣꯛꯇꯣꯕꯔ ꯅꯣꯕꯦꯝꯕꯔ ꯗꯤꯁꯦꯝꯕꯔ ꯂꯣꯏ ꯀꯩꯗꯧꯉꯩ ꯂꯣꯏꯗ ꯊꯥ ꯀꯌꯥꯅꯣ ꯅꯪ ꯇꯧꯗꯣꯏꯁꯦ
ꯇꯔꯨꯛ
ꯑꯦ ꯑꯒꯁ ꯁꯦꯞꯇꯦꯝꯕꯔ ꯑꯣꯛꯇꯣꯕꯔ ꯑꯣ ꯑꯣꯛꯇꯣꯕꯔꯗ ꯂꯣꯏꯗꯣꯏꯕ
ꯈꯇꯪꯗꯤ ꯆꯣꯟꯗꯖꯤ ꯆꯣꯟꯗꯅꯤ ꯅꯨꯃꯤꯠ ꯇꯔꯥꯅꯤꯃꯨꯛ ꯑꯗꯩꯒꯤ ꯍꯣꯏ ꯑꯗꯨ ꯈꯇꯪ ꯆꯣꯟ__ ꯀꯩꯗꯧꯔꯒꯦ
ꯑꯗꯨꯝ ꯍꯪꯕꯅꯦ ꯀꯥꯎꯋꯦ ꯍꯦꯛꯇ ꯑꯣꯛꯇꯣꯕꯔ ꯗꯦꯠ ꯇ꯭ꯋꯦꯟꯇꯤ ꯑꯗꯥꯏꯗ ꯂꯣꯏꯗꯣꯏꯕ
ꯎꯝ ꯆꯦ ꯆꯥꯡ ꯇꯥꯟꯅꯕꯗꯤ ꯌꯨꯝꯗ ꯑꯗꯨꯝ ꯆꯠꯂꯒꯦ ꯇꯧꯕꯅꯤ
ꯍꯥꯥ
ꯆꯦ ꯆꯥꯡ ꯇꯥꯟꯅꯕꯗꯣ ꯁꯥꯔꯗꯤꯕꯤꯒꯦꯠꯇꯣ ꯑꯥ ꯌꯨꯝꯗꯒꯤ